ꯍꯜꯂꯣ
ꯀꯩꯗꯧꯔꯤꯅ‌ꯣ
ꯑꯩꯗꯤ ꯍꯤꯞꯄꯤꯌꯦ ꯍꯤꯞꯄꯤꯌꯦ ꯏꯅꯥꯎꯅꯨꯄꯤ
ꯆꯥꯛ ꯆꯔꯕ꯭ꯔꯥ
ꯆꯥꯔꯦ ꯆꯥꯔꯦ ꯀꯩꯗꯧꯔꯤꯒꯦ ꯅꯪꯗꯤ
ꯑꯉꯥꯡ ꯑꯉꯥꯡ ꯑꯉꯥꯡꯒ ꯑꯩꯒ ꯍꯦꯞꯄꯤꯅꯤ ꯑꯩꯁꯨ
ꯍꯌꯦꯡ ꯂꯧ ꯆꯠꯒꯗꯔꯥ ꯑꯃꯨꯛ
ꯎꯄꯥꯏ ꯂꯩꯇꯦ ꯑꯩꯈꯣꯏꯗꯤ ꯁꯨꯇꯤ ꯂꯩꯇꯦ ꯂꯥꯎ ꯆꯠꯀꯅꯤ ꯍꯌꯦꯡꯁꯨ
ꯉꯁꯤ ꯁꯨꯇꯤ ꯂꯩꯔꯤꯗꯨꯗꯤ
ꯃꯁꯤ ꯅꯣꯡ ꯆꯨꯕꯒꯤ ꯎꯄꯥꯏ ꯂꯩꯇꯦꯅꯦ ꯑꯗꯨꯒꯤ ꯂꯩ ꯅꯦ ꯑꯗꯨ ꯅꯠꯇ꯭ꯔꯗꯤ ꯆꯠꯒꯅꯤꯅꯦ
ꯉꯁꯤ ꯅꯣꯡ ꯆꯨꯕ꯭ꯔꯥꯅꯦ ꯑꯩꯗꯤ ꯁꯨꯗꯕ꯭ꯔꯥꯅ ꯈꯟꯕꯅꯦ ꯑꯣ ꯌꯥꯝ ꯀꯟꯅ ꯆꯨꯕ꯭ꯔꯣ
ꯑ‌ꯣ ꯀꯟꯅꯤꯗ ꯃꯆꯤꯟꯗ‌ꯣ ꯌꯥꯝ‌ ꯅ‌ꯣꯗꯗꯑꯡ ꯆꯨꯔꯤꯅꯦ ꯅꯣꯏ ꯅꯣꯏ ꯅꯣꯏ ꯂꯣꯟꯗꯗꯤ ꯅꯣꯡ ꯇꯥꯗ꯭ꯔꯅꯦ
ꯎꯝ ꯇꯥꯏꯃꯦ ꯃ ꯑꯥ ꯈꯤꯇꯪ ꯇꯥꯔꯒ ꯇꯣꯛꯈ꯭ꯔꯦ ꯇꯣꯛꯈ꯭ꯔꯦ ꯑꯃꯨꯛ
ꯎꯝ
ꯑꯁ ꯅꯪꯉꯣꯟꯗ ꯀꯣꯜ ꯇꯧꯕꯒꯤ ꯋꯥ ꯉꯥꯡꯕ ꯍꯩꯇ꯭ꯔꯦꯅꯦ ꯑꯩ
ꯍꯌꯣꯏꯅꯦ ꯀꯔꯤꯅꯣ ꯑꯩꯗꯤ ꯍꯩꯇꯦ
ꯑꯩꯁꯨ ꯄꯪꯒꯦ ꯇꯧꯋꯤꯅꯦ
ꯑꯗꯨꯃꯥꯏꯅ ꯇꯧꯅꯨꯅꯦ ꯀꯩ ꯍꯤꯟꯖꯥꯡ ꯆꯥꯕ꯭ꯔꯥ ꯅꯣꯏ
ꯑꯩꯗꯤ ꯌꯦꯟ ꯃꯔꯤꯟ ꯀꯩꯀꯥ ꯃꯈꯣꯡ ꯀꯩꯀꯥ ꯆꯥꯏꯌꯦ ꯉꯁꯤꯗꯤ
ꯍꯥꯎꯋꯤꯅꯦ ꯅꯣꯏ ꯄꯩꯁꯥ ꯂꯩꯅꯦ
ꯄꯩꯁꯥ ꯂꯩꯇꯕꯒꯤꯅꯦ ꯒ꯭ꯌꯥꯁ ꯂꯩꯇꯕꯒꯤ ꯂꯩꯔꯒ ꯆꯥꯕꯅꯦ ꯏꯟꯖꯥꯡ ꯂꯩꯔꯒ ꯆꯥꯕꯅꯦ ꯒ꯭ꯌꯥꯁ ꯂꯣꯏꯈ꯭ꯔꯦꯕ
ꯍꯌꯦꯡ ꯂꯧꯔꯣ ꯒꯦꯁꯇꯣ
ꯄꯩꯁꯥ ꯂꯩꯇꯕꯗꯣ ꯑꯗꯨꯒꯤ ꯒꯦꯁꯕꯨꯨꯗꯤ ꯂꯩꯌꯦ ꯄꯣꯊꯟꯕ ꯑꯃ ꯊꯟꯕ ꯂꯩꯌꯦꯕ ꯑꯗꯣ ꯂꯤꯛ ꯇꯧꯕ
ꯑꯝ
ꯑꯗꯨꯒꯤ ꯄꯥꯟꯕ ꯌꯥꯗꯕ ꯑꯗꯨꯒꯤ ꯀꯨꯀꯔꯗ ꯊꯣꯡꯉꯒ ꯂꯩꯕꯅꯤ
ꯂꯧꯕ ꯀꯥꯟꯗ ꯆꯦꯛꯁꯤꯟꯅ ꯂꯧꯑꯣꯅꯦ ꯑꯩꯈꯣꯏꯒꯤꯗꯤ ꯃꯥꯟꯅꯤ ꯍꯥꯏꯕ ꯂꯧꯕ ꯀꯥꯟꯗꯀꯣ ꯒꯦꯁꯗꯣ ꯒꯦꯁꯗꯣ ꯂꯧꯕ ꯀꯥꯟꯗ ꯌꯥꯝ ꯆꯦꯛꯁꯤꯟꯅ ꯂꯧ ꯍꯥꯏꯕ ꯂꯤꯛ ꯇꯧꯔꯗꯤ ꯑꯩꯈꯣꯏꯒꯤꯗꯤ ꯃꯥꯡꯈ꯭ꯔꯦꯅꯦ
ꯑꯗꯨꯅꯦ ꯃꯥꯡꯈ꯭ꯔꯦ ꯃꯥꯡꯈ꯭ꯔꯦ ꯃꯥꯡꯈ꯭ꯔꯦ ꯅꯣꯛꯒꯅꯨ ꯅꯣꯛꯇꯦ ꯅꯣꯛꯇꯦ ꯅꯣꯛꯇꯦ ꯅꯣꯛꯇꯦ ꯑꯩ ꯅꯣꯛꯄ ꯅꯠꯇꯦ ꯍꯦ
ꯑꯩꯁꯨ ꯂꯣꯟꯅ ꯅꯣꯛꯄꯅꯦ ꯍꯧꯖꯤꯛꯛꯇꯣ
ꯅꯣꯛꯄꯕꯨ ꯀꯩ ꯀꯥꯏꯔꯒꯦ
ꯑꯗꯣ ꯅꯪ ꯅꯪ ꯕ꯭ꯔꯥ ꯅꯣꯏ ꯂꯣꯟꯗ ꯑꯩ ꯈꯪꯉꯤꯅꯦ ꯅꯪ
ꯀꯩ ꯍꯥꯏꯕꯅꯣ ꯅꯦꯠꯋꯥꯛ ꯌꯥꯝ ꯅꯨꯡꯉꯥꯏꯗꯦꯅꯦ
ꯅꯣꯏ ꯅꯣꯏ ꯐꯝꯗ ꯅꯦꯠꯋꯥꯛ ꯅꯣꯢ ꯅꯣꯢ ꯃꯐꯝꯗꯒꯤ ꯃꯥꯜꯂꯦꯗ ꯅꯦꯠꯋꯥꯛꯗꯣ
ꯎ ꯀꯩ ꯍꯥꯢꯕꯅꯣ ꯇꯥꯗ꯭ꯔꯦ ꯑꯃꯨꯛꯒ ꯍꯥꯏꯋꯣ
ꯌꯥꯗꯦ ꯅꯦꯠꯋꯥꯛ ꯅꯣꯢ ꯅꯈꯣꯟꯗꯣ ꯇꯧꯋꯤꯅꯦ
ꯑꯣꯐ ꯇꯥꯕ꯭ꯔꯣ